ꯀꯩꯗꯧꯔꯤꯅꯣ
ꯍꯤꯞꯄꯒ ꯂꯩꯌꯦ ꯅꯪꯗꯤ
ꯑꯩꯗꯤ ꯑꯗꯨꯝ ꯐꯝꯃꯤꯗ
ꯑꯁ ꯅꯨꯡꯉꯥꯏꯕ꯭ꯔꯣ ꯐꯝꯕꯁꯤꯕꯣ
ꯑꯁ ꯅꯨꯡꯉꯥꯏꯇꯦꯗ ꯀꯔꯤꯅꯣ ꯁꯥꯕꯅ
ꯁꯥꯕꯁꯦ ꯅꯨꯡꯉꯥꯏꯕꯅꯤꯅꯦ ꯀꯔꯤ ꯅꯪ ꯁꯥꯕ ꯑꯗꯣ ꯃꯍꯥꯎ ꯃꯍꯥꯎ ꯐꯖꯅ ꯈꯪꯗꯕꯒꯤꯅꯦ
ꯈꯪꯗ꯭ꯔꯦ ꯈꯪꯗ꯭ꯔꯦ ꯉꯁꯤꯒꯤ ꯈꯔ ꯅꯣꯡ ꯃꯪꯉꯦꯕꯀꯣ
ꯍꯣꯏ
ꯑꯗꯨ ꯑꯣꯏꯔꯁꯨ ꯁꯥꯏꯑꯦ
ꯅꯣꯡ ꯐꯖꯅ ꯃꯪꯕ꯭ꯔꯣ ꯀꯃꯥꯏ ꯇꯧꯕ꯭ꯔꯣ
ꯐꯖꯅꯗꯤ ꯃꯪꯗꯦ ꯅꯨꯡꯁꯥꯗꯣ ꯈꯤꯇꯪ ꯍꯦ ꯀꯩꯅꯣꯝ ꯇꯧꯕ ꯅꯦꯝꯊꯕ
ꯍꯥꯏꯕꯗꯤ ꯑ ꯅꯤ ꯑꯣ ꯉꯔꯥꯡ ꯅꯨꯡꯗꯥꯡꯗꯤ ꯀꯃꯥꯏꯅ ꯇꯧꯕ꯭ꯔꯥ ꯋꯦꯗꯔꯗꯤ ꯅꯨꯡꯉꯥꯏꯕ꯭ꯔꯥ ꯀꯃꯥꯏ ꯇꯧꯕ꯭ꯔꯥ
ꯀ꯭ꯌꯥꯃꯨꯛꯁꯨ ꯁꯥꯕ꯭ꯔꯥ ꯕꯦꯜꯀꯨꯅꯤꯗ ꯑꯃꯨꯛ ꯇꯨꯝꯃꯤꯅꯤꯅꯦ
ꯑꯁ ꯅꯨꯡꯁꯤ ꯃꯜꯂꯦꯀꯣ ꯅꯪꯁꯦ
ꯁꯥꯃꯟꯕꯒꯤ ꯕꯦꯜꯀꯨꯅꯤꯗꯨ ꯇꯨꯝꯃꯦ ꯀꯥꯡ ꯆꯤꯛꯄꯅ ꯀꯥꯡ ꯆꯤꯛꯄꯅ ꯌꯥꯗꯕꯤꯗ ꯑꯃꯨꯛ ꯑ ꯊꯣꯡ ꯃꯅꯥꯛꯇ ꯇꯨꯝꯃꯦ ꯄꯨꯡ ꯑꯍꯨꯝ ꯇꯥꯔꯦ ꯇꯨꯝꯕ ꯌꯥꯗꯕꯒꯤ ꯚꯤꯗꯤꯑꯣ ꯌꯦꯡ ꯌꯦꯡꯉꯒ ꯇꯨꯝꯅꯤꯡꯕꯒꯤ ꯑꯃꯨꯛ ꯇꯨꯝꯈ꯭ꯔꯦ ꯈꯔ ꯏꯪꯕꯒꯤ ꯅꯣꯡꯉꯥꯜꯂꯝ ꯇꯥꯏꯗꯤ ꯈꯔ ꯏꯪꯕꯀꯣ
ꯍꯣꯏ
ꯑꯗꯨꯗꯤ
ꯅꯣꯏ ꯅꯣꯏ ꯅꯣꯏꯅ ꯄꯥꯏꯕ ꯏꯁꯤꯡꯗꯨ ꯏꯪꯗꯕ꯭ꯔꯣ
ꯉꯔꯥꯡꯗꯣ ꯑꯩ ꯑ ꯉꯨꯡꯊꯤꯟꯗ ꯏꯁꯤꯡ ꯆꯤꯡꯕꯅꯦꯕ ꯀꯣ ꯏꯁꯤꯡꯗꯣ ꯃꯣꯠꯄꯥ ꯑꯗꯨꯒꯤ ꯑꯩꯅ ꯉꯔꯥꯡ ꯅꯨꯡꯗꯥꯡꯗꯣ ꯂꯣꯏꯅ ꯗ꯭ꯔꯦꯟ ꯇꯧꯊꯣꯛꯈ꯭ꯔꯕ ꯑꯗꯣ ꯀꯤꯠꯆꯟꯗꯁꯨ ꯏꯁꯤꯡ ꯌꯥꯝ ꯕꯀꯦꯠ ꯑꯃ ꯍꯩꯖꯟꯕꯅꯦ ꯁꯥꯃꯟꯕꯒꯤ
ꯀꯤꯆꯟꯗ
ꯍꯣꯏ ꯔꯨꯝꯗꯗꯤ ꯑꯣ ꯐꯃꯨꯡ ꯂꯩꯇꯕꯅꯤꯅ ꯃꯈꯥꯗ ꯇꯨꯝꯕꯅꯤꯅ ꯌꯥ ꯌꯥꯗꯕꯀꯣ ꯑꯗꯨꯒꯤ ꯀꯤꯠꯆꯟꯗ ꯄꯨꯂꯞ ꯍꯩꯖꯤꯜꯂꯒ ꯑꯗꯨꯗꯤ ꯈꯔ ꯏꯪꯉꯦ ꯑꯗꯨꯒꯤ ꯑꯩꯁ ꯀꯌꯥꯃꯨꯛꯁꯨ ꯁꯥꯕ꯭ꯔꯣ
ꯑꯣꯗꯣ ꯃꯣꯏꯒꯤ ꯏꯪꯕꯗ ꯅꯣꯏꯗ ꯑꯗꯨꯝ ꯊꯣꯛꯄ
ꯍꯣꯏ ꯍꯩꯖꯤꯟꯗꯦꯅ ꯈꯔ ꯏꯪꯉꯦꯕꯀꯣ ꯈꯤꯇꯪ ꯇꯩꯕꯗꯤ ꯏꯪꯗꯦ ꯃꯌꯥꯝ ꯍꯩꯖꯤꯟꯕꯅꯤꯅ ꯈꯔ ꯈꯔ ꯏꯪꯕ ꯑꯗꯣ ꯇꯨꯝꯕ ꯌꯥꯗꯦꯗ ꯑꯗꯨꯗ ꯀꯤꯠꯆꯟꯗꯗꯤ ꯇꯨꯝꯕ ꯅꯨꯡꯉꯥꯏꯇꯕꯀꯣ ꯅꯨꯡꯁꯤꯠ ꯆꯪꯗꯕꯒꯤ ꯑꯩꯅ ꯕꯦꯜꯀꯣꯅꯤꯗ ꯇꯨꯝꯔꯝꯕꯅꯦ
ꯀꯥꯡꯗꯤ ꯌꯥꯝꯔꯝꯅꯤ ꯑꯩꯈꯣꯏꯁꯨ ꯀꯥꯡ ꯌꯥꯝꯃꯦ
ꯃꯌꯥꯝꯗꯤ ꯂꯥꯛꯇꯦ ꯑꯗꯣ ꯑꯃ ꯑꯅꯤ ꯂꯥꯛꯑꯦ ꯑꯗꯣꯁꯨ ꯎꯝ ꯃꯩ ꯂꯣꯏ ꯃꯨꯠꯊꯠꯄꯅꯤꯅ ꯈꯤꯇꯪ ꯈꯤꯇꯪ ꯆꯤꯛ ꯈꯤꯇꯪ ꯈꯤꯇꯪ ꯆꯤꯛ ꯇꯧꯕꯗꯣ
ꯍꯣꯏ
ꯇꯥꯎꯌꯦ ꯒꯨ ꯒꯨꯠꯅꯥꯏꯠ ꯊꯥꯕꯒꯤ
ꯈꯥꯡꯕ꯭ꯔꯥꯅ ꯑꯩꯈꯣꯏꯁꯨ ꯉꯔꯥꯡꯗꯣ
ꯑꯝ
ꯉꯔꯥꯡꯗꯤ ꯑ ꯀꯥꯡ ꯆꯤꯛꯇꯤ ꯆꯤꯛꯑꯦꯕꯀꯣ
ꯎꯝ
ꯀꯟꯅꯗꯤ ꯂꯩꯇꯦ ꯗꯥ ꯑꯗꯤ ꯉꯔꯥꯡ ꯈꯣꯏꯅꯤ ꯀꯥꯡ ꯐꯖꯅ ꯍꯥꯠꯂꯦꯕ ꯅꯨꯡꯊꯤꯟꯗꯥ ꯋꯤꯟꯗꯣ ꯊꯤꯡꯉꯒ ꯑꯗꯨꯃꯥꯏꯅ ꯇꯧꯕꯒꯤ ꯀꯩꯁꯨ ꯆꯤꯛ ꯈ꯭ꯔ ꯆꯤꯛ ꯐꯔꯦ ꯀꯅꯥ ꯀꯅꯥ ꯂꯩꯕ꯭ꯔꯣ ꯅꯪꯗꯤ
ꯏꯇꯣꯝꯇꯅꯤꯗꯥ ꯃꯨꯚꯤ ꯌꯦꯡꯉꯒ ꯂꯩꯕꯅꯤꯗ
ꯑꯁ ꯏꯇꯣꯝꯇ ꯂꯩꯕꯁꯤꯅꯕꯨ ꯅꯨꯡꯉꯥꯏꯌꯦꯅꯦꯍꯦ
ꯑꯥ ꯈꯪꯗ꯭ꯔꯦ ꯅꯨꯡꯉꯥꯏꯕꯩꯔ ꯅꯨꯡꯉꯥꯏꯗꯕꯩꯔ ꯒ꯭ꯌꯥꯟ ꯃꯥꯟ ꯇꯥꯗ꯭ꯔꯕꯅꯤ ꯁꯥꯕꯖꯤꯗꯀꯣ
ꯑꯥ ꯅꯣꯡꯃ ꯀꯣꯏꯔꯨꯁꯤꯅꯦ
ꯂꯥꯛꯑꯣ ꯍꯥꯏꯗꯨꯗꯤ ꯑꯩꯅ ꯑꯗꯨꯗ ꯁꯨꯝ ꯂꯩꯗꯣꯏ ꯁꯔꯨꯛ ꯂꯥꯛꯄ ꯌꯥꯏꯅꯥ ꯇ꯭ꯔꯦꯟꯗ ꯂꯥꯛꯑꯣ ꯐ꯭ꯂꯥꯏꯠ ꯇꯤꯀꯦꯠꯇꯣ ꯇꯥꯡꯉꯦꯕꯥ
ꯍꯣꯏ ꯍꯣꯏ
ꯇꯨ ꯗꯦꯖꯀꯨꯝꯕ ꯐꯪꯂꯗꯤ ꯌꯧꯋꯦꯕꯀꯣ
ꯍꯣꯏ ꯂꯥꯛꯀꯦ ꯑꯗꯨ ꯀꯗꯥꯏꯗꯩ ꯀꯗꯥꯏꯗ ꯀꯣꯏꯕ ꯆꯠꯁꯤꯔꯣ
ꯈꯪꯗꯦꯅꯦ ꯇꯥꯖ ꯇꯥꯖ ꯃꯍꯥꯜꯒꯨꯝꯕ ꯌꯦꯡꯕ ꯆꯠꯄ ꯌꯥꯏꯅ ꯃꯤꯗꯣ ꯌꯦꯡꯅꯕꯗꯨ ꯏꯔꯣꯏꯕꯗꯤ ꯁꯥꯕꯅꯦꯅꯀꯣ ꯅꯥꯒꯅꯤꯕꯀꯣ ꯏꯔꯣꯏꯕꯗꯣ ꯑꯗꯨꯒꯤ ꯑꯈꯣꯏꯖꯨ ꯆꯠꯇꯦꯕꯥ ꯋꯦꯗꯔꯗꯣ ꯃꯌꯥꯝ ꯁꯥꯏꯌꯦꯕ ꯑꯗꯨ ꯒꯤ ꯈꯔ ꯅꯣꯡꯃꯪ ꯃꯒꯨꯝꯕ ꯇꯧꯔꯗꯤ ꯌꯥꯏꯌꯦ ꯑꯗꯣ ꯈꯪꯗꯦ
ꯑꯝ
ꯎꯝ ꯅꯣꯡ ꯐꯥꯗꯣꯛ ꯐꯥꯎꯗꯤ ꯆꯠꯄ ꯌꯥꯏ ꯀꯥꯏꯗꯦ ꯏꯔꯣꯏꯕꯗꯤ
ꯐꯔꯦꯅꯥ ꯑꯈꯣꯏꯅꯤ ꯃꯨꯔꯒ ꯃꯨꯔꯁꯨ ꯔꯁꯤ ꯂꯩꯝꯅꯤꯅ ꯀꯩꯁꯨ ꯀꯥꯏꯗꯦ ꯅꯠꯇ꯭ꯔꯣ
ꯁꯤꯡꯗꯤ ꯃꯨꯗꯦ ꯑꯃꯨꯛ ꯅꯨꯡꯁꯥꯗ ꯅꯩꯔꯁꯨ ꯃꯗꯕꯅꯦ
ꯑꯣ ꯑꯩꯅ ꯍꯥꯏꯕꯗꯤ ꯅꯪꯁꯨ ꯑꯩꯁꯨ ꯃꯨꯔꯁꯨ ꯔꯁꯤ ꯂꯩꯕꯅꯤꯅ ꯀꯩꯁꯨ ꯅꯠꯇꯦꯕꯥ
ꯍꯤ ꯍꯤ ꯍꯤ ꯍꯤ ꯍ ꯍ
ꯔꯁꯤꯅ ꯌꯣꯝꯕ ꯑꯅꯤꯅꯤꯅꯥ
ꯄꯤꯛ ꯊꯜꯂꯒ ꯌꯣꯝꯃꯒ ꯂꯩ ꯂꯩꯔꯕꯅꯤꯅ ꯎꯝ ꯎꯝ ꯎꯝ
ꯅꯪ ꯍꯥꯏꯔꯦ ꯋꯥꯡꯉꯦ ꯆꯥꯎꯔꯦ
ꯑꯁ ꯑꯁ ꯑꯁ ꯑꯁ ꯋꯥꯔꯤꯗꯤꯀꯣ ꯍꯧꯔꯦ ꯍꯧꯔꯦ
ꯑꯗꯨꯅꯦ
ꯎꯝ
ꯑꯁ ꯉꯔꯥꯡ ꯑꯩꯈꯣꯏ ꯃꯊꯛ ꯀꯥꯔ ꯀꯩꯅꯣ ꯇꯧꯕ ꯀꯥꯟꯗ ꯀꯩꯅꯣ ꯑꯃ ꯎꯝ ꯎꯆꯦꯛꯀꯤ ꯇꯥꯏꯞꯗꯣꯀꯣ
ꯎꯝ
ꯌꯥꯝ ꯐꯖꯕ ꯑꯃ ꯎꯕ ꯋꯥꯅꯤꯗ
ꯎꯝ
ꯍꯣꯔꯦꯟꯁꯨ ꯐꯣꯟ ꯇꯧꯁꯦ ꯊꯥꯁꯨ ꯌꯥꯝ ꯐꯖꯕꯅꯦ ꯚꯥꯏ ꯍꯧꯖꯤꯛꯀꯥꯟꯖꯦ ꯅꯨꯡꯁꯤꯕꯅꯦ
ꯊꯥꯒ ꯌꯦꯡꯕ ꯆꯠꯄ ꯃꯥꯜꯂꯦꯀꯣ ꯃꯤꯗꯤ
ꯑꯩꯅ ꯃꯊꯛ ꯀꯥꯔ ꯌꯦꯡꯕꯀꯣ ꯑꯗꯨꯗ ꯊꯥ ꯎꯕ
ꯎꯝ
ꯑꯩꯅ ꯌꯦꯡꯕꯗ ꯌꯥꯝ ꯅꯨꯡꯁꯤꯕ ꯋꯥꯅꯦꯗꯥ ꯑꯦꯁ ꯍꯧꯖꯤꯛꯀꯥꯟꯗꯤ ꯂꯧ ꯃꯇꯝꯅꯤꯅ ꯅꯣꯏ ꯂꯧ ꯂꯣꯏꯅꯔꯕꯣ
ꯂꯣꯏꯗ꯭ꯔꯤꯗ ꯀꯩꯅꯣꯝꯗꯣ ꯊꯥꯗꯕꯤꯗ ꯀꯩꯅꯣꯝ ꯇꯧꯕꯗꯣ
ꯍꯣꯏ ꯍꯣ ꯍꯣꯢ ꯈꯪꯉꯦ
ꯄꯟꯐꯦꯟ ꯍꯥꯏꯔ
ꯍꯣꯏ ꯍꯣꯏ ꯍꯣꯏ
ꯑꯗꯨ ꯑꯗꯨꯗꯣ ꯍꯥꯐ ꯇꯧꯕꯀꯣ ꯃꯟꯗꯦꯗ ꯃꯟꯗꯦꯗ ꯂꯧ ꯂꯤꯡꯅꯤ ꯍꯥꯏꯕꯅꯦꯕ ꯈꯪꯗꯦ ꯑꯃꯨꯛ ꯐꯥꯎꯅꯗꯦ ꯉꯁꯥꯏ ꯀꯣ ꯀꯣꯜ ꯇꯧꯔꯛꯑꯦ ꯑꯩꯗꯣ ꯊꯕꯛꯇ ꯊꯕꯛ ꯃꯐꯝꯗ ꯂꯩꯌꯦ ꯍꯥꯏꯔꯒ ꯑꯃꯨꯛ ꯊꯝꯈ꯭ꯔꯕꯅꯦꯕꯀꯣ
ꯑꯣ
ꯉꯔꯥꯡ ꯑꯩꯉꯣꯟꯗ ꯀꯣꯜ ꯇꯧꯔꯛꯄ ꯅꯨꯄꯤꯗꯣ
ꯍꯣꯏ
ꯑꯩ ꯊꯕꯛꯇꯣ ꯇꯣꯛꯈ꯭ꯔꯦ ꯍꯥꯏꯕꯤꯈ꯭ꯔꯕ ꯃꯉꯣꯟꯗ
ꯑꯩꯅ ꯍꯥꯏ ꯅꯍꯥꯟꯗꯤ ꯇꯣꯛꯑꯦ ꯍꯥꯏꯕꯒꯨꯝ ꯇꯧꯈ꯭ꯔꯤꯕꯒꯨꯝ ꯇꯧꯕꯅꯦ ꯑꯩꯁꯨ ꯀꯥꯎꯈ꯭ꯔꯦ
ꯑꯣ ꯊꯕꯛ ꯀꯃꯥꯏꯅ ꯇꯧꯕ꯭ꯔꯣ ꯍꯪꯕ꯭ꯔꯥ ꯑꯗꯨꯒꯤ ꯑꯩꯅ ꯅꯪ ꯇꯣꯛꯈ꯭ꯔꯕ ꯇꯣꯛꯈ꯭ꯔꯕ ꯑꯗꯨ ꯈꯪꯗꯕ ꯑꯗꯨꯒꯤ ꯈꯪꯗꯦꯗ ꯑꯗꯨꯝ ꯀꯩꯅꯣꯝ ꯇꯧꯋꯤꯗ ꯑꯩꯅ ꯍꯥꯏꯈ꯭ꯔꯕ
ꯑꯩꯅ ꯍꯥꯏꯕ꯭ꯔꯥ ꯍꯥꯏꯗꯕ꯭ꯔꯥ ꯀꯥꯎꯈ꯭ꯔꯦ ꯑꯗꯨꯕꯨꯗꯤ ꯅꯪꯅ ꯑꯗꯨꯝ ꯍꯥ ꯑꯌꯥꯝꯕ ꯑꯗꯨꯃꯥꯏꯅ ꯈꯨꯝꯃꯨꯕ ꯑꯗꯨꯕꯨꯗꯤ ꯑꯩꯅ ꯑꯗꯨꯝ ꯎꯝ ꯑꯩꯅ ꯑꯗꯨꯝ ꯌꯥꯅꯕ ꯑꯗꯨꯝ ꯃꯨꯛ ꯈꯨꯝꯗꯣꯏꯅꯦꯕ
ꯑꯩꯗꯣ ꯇꯧꯋꯦ ꯍꯥꯏꯕꯤꯕꯅꯦꯕꯀꯣ ꯊꯕꯛ ꯅꯨꯡꯉꯥꯏꯕ꯭ꯔꯣ ꯇꯧꯔꯛꯑꯦ ꯑꯁ ꯈꯪꯗꯦꯗ ꯅꯨꯡꯉꯥꯏꯇꯦꯗ ꯊꯕꯛꯀ ꯇꯧꯅꯤꯡꯗꯦ ꯈꯣꯠꯇꯦ ꯑꯩꯅ ꯍꯥꯏꯕꯤꯕꯅꯦꯕꯀꯣ ꯑꯗꯨꯅꯤ ꯑꯩꯗꯣ ꯅꯪ ꯍꯥꯏꯕꯤꯗꯗꯤ ꯑꯃ ꯇꯣꯛꯂꯦ ꯑꯗꯨꯒ ꯑꯩꯃꯨꯛ ꯇꯧꯋꯦ
ꯑꯗꯨꯕꯨꯗꯤ ꯑꯩꯅ ꯑꯗꯨꯝ ꯋꯥ ꯍꯥꯏꯔꯒ ꯍꯥꯏꯕ ꯌꯥꯏꯌꯦꯗ ꯅꯍꯥꯟ ꯑꯃꯨꯛ ꯑꯇꯣꯞꯄꯗ ꯑꯃꯨꯛ ꯇꯧꯈ꯭ꯔꯕꯅꯦ ꯈꯣꯠꯄꯅꯦ ꯍꯥꯏꯕꯗꯣ
ꯑꯥ
ꯌꯥꯢꯌꯦꯗ ꯑꯗꯨꯕꯨꯗꯤ
ꯎꯝ ꯍꯝ
ꯑꯁ ꯉꯔꯥꯡ ꯑꯩꯈꯣꯏꯅꯤꯁꯨ ꯐꯣꯟ ꯇꯧꯔꯦ ꯊꯥꯏꯅ ꯊꯥꯕꯜ ꯆꯣꯡꯅꯕꯒꯤ ꯋꯥꯔꯤꯗꯣ ꯂꯤꯔꯦ
ꯑꯩꯁꯤꯅꯁꯨ ꯉ ꯉꯔꯥꯡ ꯅ ꯃꯥ ꯇꯧꯕ ꯑꯩꯉꯣꯟꯗꯁꯨꯀꯣ ꯇꯧꯔꯛꯏꯕꯀꯣ ꯃꯥ ꯑꯗꯣ ꯑꯗꯨꯒꯤ ꯑꯃꯇꯪ ꯇꯧꯔꯒ ꯃꯥ ꯇꯧꯔꯒ ꯁꯨꯝꯂꯥꯛ ꯂꯥꯛꯇꯕ ꯑꯗꯨꯒꯤ
ꯊꯥꯕꯜ ꯆꯣꯡꯕꯒꯤ ꯋꯥꯔꯤꯗꯣ ꯌꯥꯝ ꯅꯣꯛꯄꯅꯦꯕ ꯑꯩꯈꯣꯢ ꯋꯥ
ꯅꯪꯁꯨ ꯊꯥꯕꯜ ꯆꯣꯡꯕ ꯆꯠꯄ ꯅꯨꯄꯤꯗꯨ ꯑꯥ ꯃ ꯃꯇꯝꯗꯨꯔꯣ ꯑꯣ ꯑꯗꯨꯒꯤ ꯋꯥꯔꯤꯗꯨꯔꯣ ꯍꯪꯍꯥꯍꯥꯍꯍ ꯅꯩꯔꯦꯍꯦ
ꯍꯣꯏ ꯅꯨꯡꯗꯤ ꯅꯨꯡꯉꯥꯏ ꯍꯥꯏꯕꯗꯤ ꯑꯗꯨꯝ ꯑꯩꯒꯤ ꯅꯪꯁꯨ ꯆꯠ ꯄ ꯐꯪꯉꯕꯣ
ꯍꯥꯥ
ꯄ ꯐꯪꯉꯕꯣꯕ
ꯊꯥꯕꯜ ꯆꯣꯡꯕꯗꯤ ꯆꯠꯇꯦꯀꯣ ꯌꯦꯡꯕꯗꯤ ꯆꯠꯂꯦ ꯆꯣꯡꯕꯗꯤ ꯆꯣꯡꯗꯦꯗ
ꯑꯣ ꯑꯗꯨꯒꯤ ꯋꯥꯔꯤ ꯀꯩꯅꯣ ꯇꯧꯕ ꯑꯗꯨꯝ ꯂꯤꯔꯒꯀꯣ ꯑꯁ ꯅꯣꯛꯄꯗ ꯁꯤꯒꯦꯊꯧꯋꯦꯅꯦ ꯆꯣꯡꯉꯦꯕ ꯔꯥꯎꯟ ꯀꯌꯥꯔ ꯑꯩꯈꯣꯏꯅ ꯆꯣꯡꯕꯗꯣ ꯀꯥꯎꯕꯗꯤ ꯀꯥꯎꯔꯦ ꯑꯗꯨꯝ ꯆꯣꯡꯗꯤ ꯆꯣꯡꯉꯦꯕꯀꯣ ꯑꯗꯨꯕꯨ
ꯎꯝ
ꯍꯥꯏꯕꯗꯤ ꯑꯩꯈꯣꯏꯗꯤ ꯄꯛꯇꯤ ꯍꯩꯇꯦꯅ
ꯎꯝ
ꯃꯥꯗꯤ ꯑꯗꯨꯝ ꯍꯩꯌꯦ ꯍꯥꯏꯕꯗꯤ ꯃꯥꯗꯤ ꯃꯥꯒꯤ ꯑꯦꯛꯇꯤꯡ ꯍꯥꯏꯁꯦꯔꯥ ꯑꯗꯨꯃꯥꯏꯅ ꯇꯧꯔꯛꯄ ꯀꯥꯟꯗ ꯃꯣꯏꯒꯤꯗꯤ ꯂꯦꯡꯕ ꯈꯣꯠꯄ ꯎꯝ ꯈꯣꯡ ꯈꯨꯠꯇꯒꯤ ꯀꯔꯤ ꯀꯔꯤ ꯂꯩꯌꯦꯕꯀꯣ
ꯑꯥ
ꯃꯥ ꯑꯗꯨꯝ ꯍꯩꯔꯒꯗꯤ ꯇꯧꯋꯦ
ꯎꯝ ꯍꯣꯏ ꯃꯥ ꯃꯣꯏ ꯃꯣꯏ ꯑꯣꯏꯕꯅꯤꯅ ꯃꯣꯏꯗꯤ
ꯍꯣꯏ ꯃꯣꯏꯒꯤ ꯊꯨꯗꯤ
ꯉꯁꯤ ꯕꯣꯜ ꯌꯦꯡꯗꯣꯢꯔꯣ
ꯉꯁꯤ ꯈꯪꯗꯦ
ꯉꯁꯤ ꯄꯣꯔꯇꯨꯒꯜ ꯁꯥꯟꯅꯒꯅꯤꯅꯦ
ꯑꯗꯨꯃꯥꯏ ꯇꯥꯕꯒꯨꯝ ꯇꯧꯋꯦ ꯍꯣꯏ ꯈꯪꯗꯦ ꯀꯩꯅꯣ ꯚꯥꯏ ꯀꯩꯅꯣꯗꯣ ꯑꯩꯅ ꯅꯉꯣꯟꯗ ꯍꯥꯢꯒꯦ ꯍꯥꯏꯕꯗꯣ ꯀꯥꯎꯈ꯭ꯔꯦ ꯅꯣꯏ ꯎꯝ ꯅꯅꯥꯎꯅꯨꯄꯥꯗꯣ
ꯎꯝ ꯎꯝ ꯎꯝ
ꯅꯨꯡꯉꯥꯏꯔꯤꯕ꯭ꯔꯣ ꯃꯥꯕꯣ
ꯎꯝ ꯅꯨꯡꯉꯥꯏꯔꯝꯒꯅꯤ ꯍꯣꯏ
ꯑꯩꯅ ꯃꯦꯁꯦꯁ ꯊꯥꯕꯗ ꯈꯨꯝꯗꯦꯅꯦ
ꯑ ꯃꯥꯅ ꯊꯋꯥꯏ ꯆꯪꯗꯦ
ꯑꯣ
ꯍꯝꯍꯝ ꯍꯣꯏ ꯊꯋꯥꯏ ꯆꯪꯗꯦ ꯑꯗꯨꯒ ꯑꯩꯈꯣꯏ ꯆꯦꯁꯨ ꯑ ꯈꯪꯗꯦꯗ ꯑꯣꯏꯕ꯭ꯔꯥ ꯑꯣꯏꯕꯕ꯭ꯔꯥ ꯒꯥꯢꯟ ꯃꯥꯟ ꯇꯥꯗꯦ ꯍꯥꯏꯔꯒ ꯇꯣꯃꯤꯟꯅ ꯂꯩꯌꯦ ꯃꯥꯁꯨ ꯑꯗꯨꯒꯤ
ꯍꯣꯏꯗ ꯑꯩꯈꯣꯏꯅꯤꯅ ꯒ꯭ꯌꯥꯟ ꯈꯔ ꯇꯥꯔꯒ ꯇꯧꯕ ꯀꯥꯟꯗ ꯃꯣꯏꯁꯨ ꯀꯣ
ꯎꯝ ꯇꯞꯅ ꯇꯞꯅ ꯈꯪꯗꯦꯗꯝ
ꯀꯩꯅꯣꯗꯣ ꯀꯩꯅꯣ ꯎꯝ ꯏꯃꯥꯟꯅꯕꯤ ꯑꯃ ꯀꯩꯅꯣꯗ ꯂꯩꯕꯗꯣ ꯈꯪꯉꯦꯕ ꯈꯔ ꯂꯥꯞꯅ ꯂꯩꯕ ꯏꯃꯥꯟꯅꯕꯤꯗꯣ ꯑꯩꯅ ꯈꯔ ꯂꯨꯅ ꯑꯩꯈꯣꯏ ꯃꯤ ꯑꯍꯨꯝ ꯂꯨꯅ ꯇꯤꯟꯅꯕ ꯑꯃꯗꯣ
ꯎꯝ
ꯑꯁ ꯉꯔꯥꯡ ꯐꯣꯟ ꯇꯧꯋꯦ ꯅꯣꯏꯁꯨ ꯍꯪꯉꯒ ꯌꯥꯝ ꯅꯣꯛꯄꯅꯦ
ꯎꯝ
ꯅꯪꯗꯨ ꯀꯃꯥꯏꯅ ꯇꯧꯔꯤꯒꯦ ꯀꯥꯏꯅ ꯇꯧꯔꯛꯄꯅꯦ ꯅꯪꯒꯤ ꯅꯪꯉꯣꯟꯗ ꯍꯥꯏꯔꯛꯄ ꯇꯥꯢꯞ ꯇꯥꯢꯞ ꯑꯁ ꯅꯣꯛꯄꯁꯤꯗꯤ ꯃꯥꯅ ꯍꯥꯏꯕꯗ ꯀꯔꯤ ꯃꯊꯦꯜ ꯇꯧꯗꯣꯏꯅꯣ ꯉꯁꯤꯗꯤꯅ
ꯑꯁ ꯈꯪꯗꯦ ꯉꯔꯥꯡ ꯅꯨꯡꯗꯥꯡ ꯆꯥꯗꯧ ꯃꯥꯟꯗꯦꯕ ꯑꯩ ꯆꯥꯗ꯭ꯔꯤꯌꯦ ꯆꯥꯛ ꯊꯣꯡꯉꯒ ꯑꯗꯨꯝ ꯂꯣꯢ ꯑꯩꯗꯣ ꯆꯥꯛꯁꯨ ꯆꯥꯒꯦ ꯇꯧꯕꯅꯦꯕ ꯀꯣ ꯆꯥꯛꯁꯨ ꯃꯌꯥꯝ ꯊꯣꯡꯕꯤꯕꯅꯦꯕ ꯉꯔꯥꯡ ꯅꯨꯗꯥꯡꯗꯣ ꯑꯗꯣ ꯈꯔ ꯊꯦꯡꯗꯣꯛꯈꯤꯕꯒꯤ ꯆꯥꯛꯁꯨ ꯄꯨꯝꯈ꯭ꯔꯦ ꯑꯦꯍꯦ ꯢꯍꯦꯍꯦꯍꯦ
ꯑ ꯑꯗꯨ ꯅꯪ ꯆꯥꯥꯛ ꯑꯁꯦꯡꯕ ꯉꯔꯥꯡ ꯑꯌꯨꯛ ꯊꯣꯡꯕꯗꯨ ꯄꯨꯝꯕ꯭ꯔꯣꯅꯦ
ꯅꯠꯇꯦꯅꯦ ꯉꯔꯥꯡ ꯅꯨꯡꯗꯥꯡ ꯊꯣꯡꯕꯗꯣ ꯁꯥꯕ꯭ꯔꯦꯅꯀꯣ ꯄꯨꯈ꯭ꯔꯦꯕ ꯑꯗꯨ ꯑꯦ ꯔꯥꯏꯁ ꯀꯨꯀꯔꯗ ꯊꯣꯡꯕꯁꯦ ꯄꯨꯨꯝꯒꯜꯂꯦꯕꯀꯣ ꯀꯩꯅꯣꯝꯗ ꯑ ꯀꯨꯀꯔꯗ ꯊꯣꯡꯉꯗꯤ ꯈꯔ ꯂꯥꯁꯇꯤꯡ ꯑꯣꯏꯌꯦ ꯀꯣ ꯔꯥꯏꯁ ꯀꯨꯀꯔꯗ ꯆꯣꯡꯕꯗꯤ ꯄꯨꯝꯒꯜꯂꯤꯕ
ꯀꯃꯥꯏ ꯇꯧꯕꯅꯣ ꯄꯨꯝꯃꯤꯗꯨꯕꯨ ꯑꯗꯨꯗꯤ
ꯁꯥꯕꯅꯦꯅꯀꯣ ꯑꯩꯗꯣ ꯐ꯭ꯔꯤꯖ ꯃꯅꯨꯡꯁꯨ ꯍꯥꯞꯄꯤꯗꯦꯕ ꯑꯗꯨꯒꯤ
ꯅꯪꯗꯤ ꯆꯥꯛꯇꯤ ꯀꯩꯅꯣ ꯇꯧ ꯇꯧꯕ ꯌꯥꯗ꯭ꯔꯣ ꯈꯤꯇꯪ ꯊꯣꯡꯕ ꯌꯥꯗ꯭ꯔꯣ
ꯈꯤꯇꯪ ꯊꯣꯡꯕ ꯅꯨꯡꯉꯥꯏꯇꯕꯀꯣ ꯊꯣꯡꯕ ꯀꯥꯟꯗꯀꯣ ꯀꯞ ꯑꯃꯇꯪ ꯊꯣꯡꯕꯗꯣ ꯅꯨꯡꯉꯥꯏꯇꯦ ꯆꯥꯛꯗꯣ ꯍꯥꯎꯗꯦꯕ ꯃꯨꯟꯕꯒꯨꯝ ꯃꯨꯟꯗꯕꯒꯨꯝ ꯀꯩꯅꯣ ꯑꯃ ꯂꯩ ꯂꯩꯗꯅ ꯈꯤ ꯈꯤꯇꯪ ꯑꯣꯏꯔꯗꯤ ꯐꯔꯛ ꯌꯥꯝ ꯇꯥꯕꯗꯣ ꯑꯗꯨꯃꯥꯏꯅ ꯇꯧꯕꯒꯤ ꯑꯩꯗꯣ ꯑꯅꯤꯔꯛ ꯆꯥꯅꯤꯡꯉꯥꯏ ꯊꯣꯡꯕꯅꯦꯕꯀꯣ
ꯑꯣ
ꯉꯔꯥꯡ ꯅꯨꯡꯗꯥꯡꯁꯨ ꯑꯃꯔꯛꯇꯪ ꯊꯣꯡꯉ ꯆꯥꯏꯌꯦ
ꯑꯣ ꯅꯣꯏꯗꯤ ꯀꯔꯝꯃꯥꯏꯅ ꯍꯨꯟꯗꯣꯛꯄ꯭ꯔꯣ ꯑꯗꯨꯗꯤ
ꯑꯗꯨꯝ ꯗꯁꯕꯤꯟꯗ ꯍꯣꯟꯗꯣꯛꯈꯔꯕꯅꯦ ꯗꯁꯕꯤꯟ ꯂꯥꯛꯄꯅꯤꯅ ꯗꯨꯝ ꯂꯪꯈ꯭ꯔꯦ
ꯅꯣꯏ ꯅꯣꯏ ꯍꯞꯇꯥ ꯈꯨꯗꯤꯡꯗꯤ ꯂꯥꯛꯄ꯭ꯔꯣ ꯀꯃꯥꯏꯅ ꯇꯧꯕ꯭ꯔꯣ
ꯑꯝ ꯑꯣ ꯅꯨꯃꯤꯠ ꯑ ꯅꯨꯃꯤꯠ ꯔꯤꯒꯨꯂꯔ ꯇꯧꯕꯁꯨ ꯂꯩꯌꯦ ꯈꯪꯗꯦꯗ ꯑꯗꯨꯝ ꯂꯥꯛꯑꯦꯗ
ꯑꯁꯤꯗꯗꯤ ꯐꯖꯅ ꯂꯥꯛꯇꯦ ꯍꯥꯏꯕꯗꯤ ꯈꯪꯗꯦ ꯑꯗꯨꯝ ꯍꯞꯇꯥꯗ ꯑꯅꯤꯔꯛ ꯑꯗꯨꯁꯨ ꯑꯁ ꯌꯥꯝ ꯋꯥꯏꯌꯦꯗ ꯍꯨꯟꯗꯣꯛ ꯍꯨꯟꯖꯤꯡ ꯇꯧꯕꯗꯁꯨ ꯀꯣ
ꯅꯣꯏꯗꯤ ꯑꯥ ꯂꯧꯅꯤꯡꯉꯥꯏ ꯂꯥꯛꯄꯅ ꯐꯩꯌꯦꯗꯅ
ꯑꯣ
ꯒꯔꯤ ꯂꯥꯛꯄ꯭ꯔꯥ ꯅꯠꯇ꯭ꯔꯒ ꯅꯣꯏꯅ ꯍꯦꯟꯗꯣꯛꯄ꯭ꯔꯥ ꯅꯠꯇ꯭ꯔꯒ ꯀꯃꯥꯏꯅ ꯇꯧꯕ꯭ꯔꯥ
ꯑꯥ ꯑꯈꯣꯏ ꯃꯣꯏꯅ ꯎꯝ ꯀꯩꯅꯣ ꯃꯣꯏ ꯀꯩꯅꯣꯃ ꯈꯣꯡꯅꯤꯉꯥꯏ ꯑꯃ ꯂꯩꯌꯦꯕ
ꯎꯝ
ꯈꯪꯍꯟꯅꯤ ꯑꯈꯣꯏꯕꯨ ꯈꯪꯅꯤꯡꯉꯥꯏꯀꯣ ꯃꯣꯏꯅ ꯈꯣꯡꯔꯛꯀꯅꯤꯕ
ꯑꯣ ꯒꯥꯔꯤꯅ ꯂꯥꯛꯑꯗꯤ ꯅꯣꯏꯅ ꯍꯨꯟꯗꯣꯛꯄ
ꯑꯗꯨ ꯀꯣꯏ ꯄꯨꯊꯣꯛꯄ ꯑꯗꯨ
ꯗꯨꯃꯥꯏꯅ ꯇꯧꯕꯀꯣ ꯆꯞ ꯃꯥꯟꯅꯩꯌꯦ ꯑꯗꯨꯗꯤ ꯏꯁ ꯇꯨꯝꯕꯗ ꯍꯧꯒꯠꯄ ꯊꯦꯡꯉꯗꯤ ꯈꯪꯗꯕꯅꯦ
ꯅꯪ ꯃꯈꯥꯗꯒ ꯂꯩꯔꯗꯤ ꯑꯦ ꯃꯊꯛꯇꯒ ꯂꯩꯕꯅꯤꯅ ꯋꯥꯔꯝꯒꯅꯤ ꯍꯥꯏꯕꯗꯤ
ꯑꯣꯏꯁ ꯀꯌꯥꯃꯨꯛ ꯆꯦꯟꯕ꯭ꯔꯥ ꯑꯩꯁꯦ
ꯑꯁ ꯉꯔꯥ ꯅꯍꯥꯟꯁꯨ ꯑꯩ ꯑꯗꯨꯃꯥꯏꯅ ꯇꯧꯔꯤꯅꯦ ꯆꯦꯟꯕꯗ ꯁꯤꯒꯦꯇꯧꯕꯅꯦ
ꯁꯥꯕꯩꯅꯞ